ꯑꯥ ꯍꯥꯜꯂꯣ꯫
ꯍꯜꯂꯣ ꯑꯣ ꯇꯥꯏꯌꯦ ꯇꯥꯏꯌꯦ꯫
ꯇꯥꯔꯕ ꯑꯥꯑꯥ ꯌꯥꯝ ꯁꯦꯡꯅꯥ ꯌꯥꯝ ꯁꯦꯡꯅꯥ ꯇꯥ
ꯎꯝ
ꯑꯣ ꯉꯁꯥꯏ ꯇꯧꯔꯛꯄꯗꯨꯗꯤ ꯌꯥꯗꯕꯀꯣ ꯀꯩꯇꯧꯔꯕꯖꯥꯠꯅꯣ ꯈꯪꯗꯦ
ꯉꯁꯥꯏꯗꯣ ꯑꯩ ꯃꯤ ꯑꯃꯒ ꯋꯥꯔꯤ ꯁꯥꯟꯅꯔꯒ ꯂꯩꯔꯦ꯫
ꯑꯣ ꯑꯣ ꯑꯗꯨꯏ ꯑꯣꯏꯔꯝꯒꯅꯤꯅꯦ ꯑꯗꯨꯝ ꯆꯠꯇꯦ ꯍꯥꯏꯔꯛꯄꯅꯦꯕ꯫
ꯎꯝ
ꯑꯩꯗꯣ ꯍꯥꯟꯅ ꯀꯟꯐꯥꯔꯝ ꯑꯣꯏꯍꯟꯂꯗꯤ ꯐꯒꯗꯕ꯫ ꯑꯩ ꯑꯗꯨꯝ ꯈꯔ ꯉ ꯑꯗꯨꯝ ꯂꯩꯔꯝꯕꯅꯤꯗ
ꯑꯥ ꯆꯞꯄꯦ ꯎꯝ
ꯇꯨꯝꯃꯗꯤ ꯍꯧꯒꯠꯄꯗꯣ ꯇꯜꯂꯦꯕ
ꯍꯥ
ꯎꯝ ꯈꯔ ꯈꯔ ꯀꯨꯏꯔꯦꯗ ꯄꯨꯡ ꯑꯃꯒꯨꯝꯕ꯫ ꯐꯥꯔꯝꯃꯅꯤꯗ ꯂꯣꯏꯕ꯫ ꯅꯪꯁꯨ ꯕꯣꯜ ꯌꯦꯡꯗꯣꯏ ꯅꯠꯇ꯭ꯔꯣ꯫
ꯑꯣ ꯕꯣꯜ ꯌꯦꯡꯉꯅꯤꯗ ꯉꯥꯏꯔꯤꯌꯦ ꯕꯣꯜ
ꯑꯥ ꯅꯊꯟꯇꯥ ꯌꯦꯡꯗꯣꯏꯔꯣ ꯅꯠꯇ꯭ꯔꯒ ꯏꯃꯨꯡ ꯈꯣꯏꯒ ꯌꯦꯡꯗꯣꯏꯔꯣ꯫
ꯏꯃꯥꯟꯅꯕꯁꯤꯡꯒ ꯌꯥꯝ ꯏꯃꯥꯟꯅꯕꯁꯤꯡ ꯏꯃꯥꯟꯅꯕꯁꯤꯡꯒ ꯄꯨꯟꯅ ꯌꯦꯡꯒꯗꯅꯤꯗ꯫
ꯑꯣ ꯅꯣꯏꯗ꯫
ꯎꯝ ꯍꯣꯏ ꯑꯈꯣꯏꯗꯅꯦ꯫
ꯑꯣ ꯆꯤꯡꯗꯔꯣ ꯇꯝꯄꯛꯇ ꯂꯩꯔꯤꯔꯣ꯫
ꯆꯤꯡꯗꯁꯨ ꯅꯠꯇꯕ ꯇꯝꯄꯥꯛꯇꯁꯨ ꯅꯠꯇꯕ ꯆꯤꯡꯈꯣꯡꯗ ꯍꯥꯏꯕ ꯇꯥꯔꯦꯀꯣ꯫
ꯀꯥꯏꯀꯦ ꯀꯥꯏ ꯑꯗꯣ ꯀꯥꯏꯗꯅꯣꯕ ꯏꯝꯐꯥꯜ ꯃꯅꯨꯡꯗꯔ ꯅꯠꯇ꯭ꯔꯒ ꯀꯥꯏꯗꯅꯣꯕ ꯑꯗꯨꯝ ꯌꯨꯝ ꯆꯤꯡꯗ ꯑꯣꯏꯔꯤꯔꯕ ꯑꯣ
ꯈꯪꯕ꯭ꯔꯥ
ꯑꯗꯨꯝ ꯎꯝ ꯎꯝ ꯑꯗꯨ ꯄꯥꯟꯗ꯭ꯔꯁꯨ ꯌꯥꯕꯅꯦ ꯑꯗꯨꯝ ꯆꯤꯡꯒꯣꯡꯗꯥꯗꯤ ꯑꯗꯨꯝ ꯆꯤꯡ
ꯍꯨꯝꯁ ꯀꯔꯝꯕ ꯇꯤꯝꯕꯨ ꯁꯞꯄꯣꯔꯠ ꯇꯧꯔꯤꯅꯣ
ꯉꯁꯤꯗꯤ ꯕꯦꯜ ꯑꯥꯍ ꯑꯩꯒꯤ ꯇꯤꯝꯗꯤ ꯁꯤꯒ꯭ꯔꯦꯗ
ꯁꯤꯒ꯭ꯔꯦ ꯍꯥꯏꯔꯒ ꯃꯥꯟꯅꯥꯔꯝꯒꯗꯧꯕ ꯃꯥꯜꯂꯦꯀꯣ
ꯑꯣꯏꯔꯝꯒꯅꯤ ꯃꯌꯨꯝ ꯌꯧꯒ꯭ꯔꯕ ꯃꯥꯜꯂꯦꯗ
ꯌꯦꯜꯂꯣ ꯍꯤꯠꯄ꯭ꯔꯣ
ꯑꯩꯒꯤꯁꯨ ꯂꯩꯍꯧꯔꯦꯅꯦ
ꯍꯣꯏ ꯌꯨꯝꯗ ꯄꯣ ꯄꯣꯊꯥꯔꯝꯃꯅꯤꯗ
ꯎꯝ ꯑꯩꯒꯤꯗꯤ ꯂꯣꯏꯈ꯭ꯔꯦ
ꯍꯣꯢꯑꯦ ꯑꯗꯨꯝ ꯉꯁꯤꯒꯤꯁꯨ ꯅꯨꯡꯉꯥꯏꯒꯗꯧꯕꯅꯤꯅꯦ
ꯎꯝ ꯍꯣꯏ
ꯑꯁꯤꯒꯤ ꯁ ꯉꯁꯤꯒꯤ ꯁꯥꯟꯅꯕꯁꯦ ꯑꯗꯨꯝ ꯑꯅꯤꯃꯛ ꯑꯗꯨꯝ ꯇꯤꯝ ꯇꯤꯝ ꯌꯥꯆꯣꯏ ꯑꯣꯏꯅ ꯄ꯭ꯂꯦꯗꯨ ꯐꯖꯕꯅꯦꯕ ꯄꯥꯁꯤꯟꯒꯨꯝꯕꯗ
ꯎꯝ ꯉꯁꯤꯗꯤ ꯕꯦꯜꯖꯤꯌꯝ ꯑꯣꯏꯅ ꯁꯞꯄꯣꯔꯠ ꯇꯧꯔꯒꯦꯗ
ꯑꯣ
ꯑꯍꯥ
ꯑꯗꯨꯝ ꯑꯩꯗꯤ ꯑꯅꯤꯃꯛꯇꯣ ꯑꯗꯨꯝ ꯄꯥꯝꯃꯦ ꯗ ꯑꯗꯨꯝ ꯁꯅꯃꯇ ꯀꯅꯥꯅ ꯉꯝꯒꯦ ꯌꯦꯡꯉꯒꯦ ꯉꯁꯤꯗꯤ ꯁꯤꯃꯛꯇꯤ ꯁꯞꯄꯣꯔꯠ ꯇꯧꯒꯦ ꯍꯥꯏꯕꯗꯤ ꯇꯧꯔꯔꯣꯏ ꯑꯗꯣ ꯍꯧꯖꯤꯛꯀꯤ ꯏꯁꯄꯦꯟꯒꯤ ꯑꯉꯥꯡꯗꯣ ꯂꯦꯃꯤꯟꯗꯣ ꯈꯔ ꯌꯦꯡꯅꯤꯡꯉꯦ ꯃꯥ ꯁꯥꯟꯅꯕꯗꯣ ꯈꯔ
ꯌꯦꯡꯅꯤꯡꯗꯕ ꯑꯣ ꯑꯗꯨꯝ ꯑꯩꯗꯤ ꯑꯣꯖꯑꯣ ꯑꯣꯜ ꯔꯥꯎꯟꯗ ꯑꯗꯨꯝ ꯄꯥꯝꯃꯦꯕꯀꯣ
ꯎꯝ
ꯇꯤꯝ ꯑꯃꯖꯦ ꯁꯨꯃꯥꯏꯅ ꯄꯥꯝꯃꯦ ꯍꯥꯏꯕ ꯅꯠꯇꯕ ꯑꯗꯨꯝ ꯈꯔ ꯍꯩꯕꯁꯤꯡꯁꯤꯗꯤ ꯑꯗꯨꯝ ꯃꯣꯏꯒꯤ ꯂꯩꯕ ꯁꯥꯟꯗꯣ ꯑꯗꯨꯝ ꯄꯥꯝꯃꯦꯕ ꯑꯩꯗꯤ ꯑꯗꯨꯝ ꯌꯦꯡꯉꯦꯕ ꯏꯁꯀꯤꯜꯁꯀꯨꯝꯕꯗꯣ ꯑꯗꯩ ꯑꯁ ꯑꯩꯁꯦ ꯄꯥꯈꯠꯂꯦꯅꯦ ꯑꯃꯨꯛ ꯍꯌꯦꯡꯁꯦ ꯑꯌꯨꯛ ꯇꯁꯨ ꯁꯥꯟꯅꯕ ꯆꯠꯒꯗꯕ ꯄꯨꯡ ꯇꯔꯨꯛꯇ
ꯑꯣ ꯅꯪꯂ
ꯍꯧꯒꯠꯄꯗꯤ ꯈꯔ ꯊꯦꯡꯒꯗꯕ ꯃꯥꯟꯈ꯭ꯔꯦ ꯅꯪꯁꯦ ꯑꯍꯦ
ꯑꯗꯨꯅꯤ ꯇꯨꯌꯦꯜꯐ ꯊꯥꯔꯇꯤꯗꯒꯤ ꯄꯨꯡ ꯑꯃ ꯃꯈꯥꯏꯒꯨꯝꯕꯗꯩ ꯆꯪꯉꯅꯤ ꯑꯗꯨꯗꯒꯤ ꯑꯃꯨꯛ ꯄꯨꯡ ꯑꯁ ꯄꯨꯡꯖꯦ ꯂꯩꯇ꯭ꯔꯦꯅꯦ
ꯎꯝ ꯂꯩꯇ꯭ꯔꯦ꯫
ꯍꯥꯏꯕꯗꯤ ꯁꯥꯟꯅꯕ ꯃꯐꯝꯗꯣ ꯑꯃꯨꯛ ꯈꯔ ꯂꯥꯞꯄꯀꯣ꯫ ꯒꯥꯔꯤꯅ ꯆꯠꯇ꯭ꯔꯗꯤ ꯑꯗꯨꯛ ꯌꯥꯗꯕ ꯑꯗꯨꯒꯤ ꯄꯨꯡ ꯇꯔꯨꯛꯇ ꯁꯥꯟꯅꯕ ꯍꯧꯋ ꯇꯕ ꯍꯥꯏꯕꯁꯦ ꯄꯨꯡ ꯃꯉꯥꯒꯨꯝꯕꯗꯗꯤ ꯍꯧꯒꯠꯇꯕ ꯌꯥꯔꯔꯣꯏꯕ꯫
ꯎꯝ꯫
ꯑꯗꯨꯗꯤ ꯄꯨꯡꯁꯦ ꯂꯩꯇ꯭ꯔꯦꯕ ꯑꯗꯨꯒ ꯅꯨꯡꯊꯤꯟꯗ ꯑꯃꯨꯛ ꯊꯕꯛ ꯆꯠꯀꯗꯕ꯫ ꯍꯁ ꯐꯖꯔꯦ꯫
ꯕꯣꯜ ꯁꯅꯕ꯭ꯔꯣ ꯅꯪꯁꯦ꯫
ꯕꯣꯜ ꯁꯅꯕ ꯍꯥꯏꯁꯤꯁꯨ ꯍꯌꯦꯡ ꯑꯗꯨꯝ ꯇꯤ ꯁꯥꯟꯅꯕꯗꯣ ꯑꯗꯨꯝ ꯄꯥꯝꯃꯒ ꯁꯥꯟꯅꯕ ꯍꯥꯏꯕꯗꯨꯅꯤꯗ ꯑꯗꯨꯝ ꯑ ꯀꯩꯅꯣ ꯏꯁ꯭ꯄꯤꯁꯦꯜ ꯑꯣꯏꯅ ꯆꯠꯄꯗꯣ ꯅꯠꯇꯕ ꯑꯗꯨꯝ ꯍꯌꯦꯡꯁꯦ ꯑꯌꯨꯛ ꯁꯥꯟꯅꯁꯦ ꯍꯥꯏꯕꯗꯨꯗꯥ ꯁꯥꯟꯅꯁꯦ ꯁꯥꯥꯟꯅꯒꯦ ꯁꯥꯟꯅꯕ ꯆꯠ ꯀꯦ ꯍꯥꯏꯕꯅꯤꯗ ꯑꯗꯨꯝ ꯀꯣꯆꯤꯡꯒꯨꯝꯕ ꯂꯧꯕ ꯅꯠꯇꯦꯗ꯫
ꯎꯝ ꯑꯩꯁꯨ ꯍꯥꯟꯅ ꯁꯥꯟꯅꯔꯃꯤꯗ ꯌꯥꯝꯅ꯫
ꯑꯣ꯫
ꯁꯨꯄ꯭ꯔꯇꯣꯒꯨꯝꯕꯀꯣ꯫
ꯑꯣ ꯑꯆꯥ ꯆꯥ ꯆ꯫
ꯑꯈꯣꯏ ꯂꯃꯥꯡꯗꯣꯡꯝꯒꯤ ꯑꯣꯏꯅ ꯑꯩꯈꯣꯏꯅ ꯔꯟꯅꯔꯁ ꯑꯕ ꯑꯗꯨꯝ ꯂꯧꯕ꯫ ꯅꯍꯥꯟꯅ ꯁ꯭ꯀꯨꯜ ꯀꯥꯔꯤꯉꯩ ꯃꯇꯝꯗ꯫
ꯑꯣ꯫
ꯁ꯭ꯀꯨꯜꯒꯤ ꯁ꯭ꯀꯨꯜꯒꯤ ꯑꯗꯨꯝ ꯆꯠꯂꯒꯀꯣ ꯑꯗꯨꯝ ꯁꯥꯟꯅꯔꯛꯑꯦꯗ꯫
ꯍꯧꯖꯤꯛꯇꯤ ꯌꯨꯝ ꯄꯥꯜꯂꯕꯣ꯫
ꯄꯥꯟꯗ꯭ꯔꯤꯗ ꯅꯨꯞ ꯄꯥꯈꯪ ꯄꯨꯟꯁꯤꯁꯦ ꯂꯣꯏꯍꯟꯅꯤꯡꯗꯦꯅꯦ꯫
ꯑꯥꯎ ꯑꯥꯎ꯫ ꯌꯨꯝ ꯄꯥꯟꯅꯤꯡꯗꯦꯕ ꯀꯦꯟꯅ ꯉꯜꯂꯤꯕ꯫ ꯑꯥ ꯍꫭꯏꯗ ꯌꯥꯝ ꯋꯥꯠꯂꯤꯗ꯫
ꯀꯨꯟꯊ꯭ꯔꯥ ꯐꯥꯎ ꯌꯧꯗ꯭ꯔꯤꯕ꯫
ꯍꯣꯏ ꯑꯗꯨꯅꯦ꯫
ꯎꯝ꯫
ꯈꯥꯏꯌꯦꯕ ꯑꯗꯨꯝ ꯀꯨꯟꯊ꯭ꯔꯥ ꯀꯨꯟꯊ꯭ꯔꯥ ꯃꯥꯊꯣꯏꯒꯨꯝꯕ ꯌꯧꯔꯦ ꯑꯗꯨꯝ ꯎꯝ ꯄꯤ ꯆꯞ ꯆꯥꯔꯕꯅꯦ꯫ ꯑꯗꯨꯒꯨꯝꯕꯗ꯫ ꯑꯗꯨ ꯃꯃꯥꯡꯗ ꯌꯨꯝ ꯄꯥꯟꯕꯗꯤ ꯌꯥꯏꯗ ꯑꯗꯣ ꯀꯩꯁꯨ ꯀꯥꯏꯕꯗꯤ ꯂꯩꯇꯦ ꯑꯗꯨ ꯑꫭꯏꯔꯁꯨ꯫
ꯄꯥꯈꯪꯒꯤ ꯄꯨꯟꯁꯤꯗꯨꯁꯨ ꯈꯔ ꯅꯨꯡꯉꯥꯏꯍꯧꯕꯅ ꯅꯨꯡꯉꯥꯏꯕꯅꯦ ꯐꯕꯅꯦꯕ꯫
ꯍꯣꯏ ꯃꯥꯅꯦ-ꯃꯥꯅꯦ꯫
ꯍꯜꯂꯛꯂꯔꯣꯏꯗꯕꯅꯤꯅꯀꯣ꯫
ꯎꯝ꯫
ꯑꯗꯨꯝ ꯄꯥꯈꯪꯒꯤ ꯄꯨꯟꯁꯤꯁꯨ ꯅꯨꯡꯉꯥꯏꯊꯣꯛꯄ꯫
ꯑꯥ꯫
ꯄꯥꯟꯕꯒꯤꯁꯨ ꯅꯨꯡꯉꯥꯏꯊꯣꯛꯄ ꯍꯥꯏꯗꯨꯅꯤ꯫
ꯀꯨꯟꯊ꯭ꯔꯥ ꯁꯨꯅꯤꯡꯉꯥꯏ ꯑ ꯀꯨꯟꯊ꯭ꯔꯥ ꯁꯨꯅꯤꯡꯉꯥꯏ ꯑꯍꯨꯝ ꯋꯥꯠꯂꯤꯗ꯫
ꯑꯍꯨꯝ꯫
ꯎꯝ
ꯑꯣ ꯑꯩꯉꯣꯟꯗꯒꯤꯗꯤ ꯈꯔ ꯑꯍꯟ ꯑꯩꯉꯣꯟꯗꯒꯤꯗꯤ ꯈꯔ ꯑꯍꯟ ꯑꯣꯏꯌꯦ ꯑꯗꯨꯗꯤ
ꯎꯝ ꯌꯥꯝꯗꯤ ꯌꯥꯝꯗ꯭ꯔꯦ ꯑꯍꯨꯝ ꯈꯛꯇꯪ ꯋꯥꯠꯂꯦ
ꯑꯁ ꯀꯨꯏꯗ꯭ꯔꯦꯅꯦ ꯑꯗꯣ ꯂꯨꯍꯣꯡꯃꯤꯟꯅꯕ ꯂꯨꯍꯣꯡ ꯅꯨꯄꯤꯗꯤ ꯂꯩꯔꯕꯣ
ꯅꯨꯄꯤꯁꯦ ꯑꯁ ꯍꯟꯗꯛ ꯈꯛꯇꯪ ꯑꯃꯨꯛꯀ ꯆꯦꯟꯈ꯭ꯔꯦ ꯑꯃꯨꯛꯀ ꯆꯦꯟꯈ꯭ꯔꯦꯅꯦ
ꯀꯩꯗꯧ ꯈꯥ ꯀꯩꯗꯧꯕꯩꯅꯣ
ꯈꯪꯗꯦꯅꯦ ꯀꯩꯗꯧꯕꯒꯤꯔ
ꯇꯣꯛꯅꯕ ꯃꯇꯨꯡꯗ ꯆꯦꯜꯂꯤꯔꯥ ꯅꯠꯇ꯭ꯔꯒ
ꯅꯠꯇꯦꯗ ꯇꯣꯛꯅꯈ꯭ꯔꯦ ꯍꯥꯏꯕ
ꯑꯣ ꯑꯣ ꯑꯣ ꯑꯩꯗꯤ ꯅꯪ ꯈꯪꯅꯔꯤꯀꯥꯟꯗ ꯆꯦꯜꯂꯤ ꯍꯥꯏꯕꯗꯨꯗꯥ ꯌꯨꯝ ꯄꯥꯜꯂꯕ ꯁꯤꯅꯤꯗ ꯑ ꯇꯣꯛꯅꯕ ꯍꯥꯏꯗꯨꯅꯤꯀꯣ ꯑ ꯑꯠꯆꯥ ꯊꯝꯃꯣꯏꯒ ꯀꯥꯏꯕ ꯀꯥꯏꯔꯝꯒꯗꯕ ꯃꯥꯜꯂꯦꯅꯦ
ꯑꯁ ꯌꯥꯝ ꯀꯥꯏꯗꯦꯗ ꯑꯗ ꯅꯍꯥꯟꯗꯤ ꯍꯟꯗꯛ ꯒ ꯀꯩꯅꯣ ꯇꯧꯔꯦ ꯊꯨꯔꯦꯗ ꯑ ꯊꯥ ꯑꯍꯨꯝ ꯃꯔꯤ ꯁꯨꯔꯦꯗ
ꯑꯣ ꯑꯣ ꯑꯣ
ꯑꯣ ꯀꯩꯅꯣꯅꯦꯗ ꯍꯣꯏ ꯑꯩꯈꯣꯏ ꯔꯣꯝꯗꯒꯤꯅꯦ ꯆꯍꯤ ꯃꯉꯥ ꯁꯨꯔꯦꯕ ꯑꯩꯈꯣꯏꯅ ꯅꯨꯡꯁꯤꯅꯅ ꯑꯩꯈꯣꯏ ꯑꯅꯤ ꯅꯨꯡꯁꯤꯅꯔꯛꯏꯗꯣ
ꯀꯃꯥꯏꯅ ꯇꯧꯕꯥꯖꯤ ꯀꯔꯤꯅꯣ ꯀꯃꯥꯏꯟ ꯈꯥ ꯈꯪ ꯈꯦ ꯑꯃꯨꯛ ꯈꯥꯏꯅꯥꯔꯤꯅꯣ ꯒ꯭ꯌꯥꯟ ꯇꯥꯗ꯭ꯔꯦ ꯑꯩꯗꯤ
ꯑꯁ ꯃꯣꯏꯗꯣ ꯅꯨꯄꯥ ꯂꯩꯇꯕ ꯃꯣꯏꯒꯤ ꯌꯨꯝꯗꯣ
ꯑꯥ
ꯅꯨꯄꯤ ꯉꯥꯛꯇꯪ ꯄꯣꯛꯄ
ꯑꯗꯨ ꯑꯗꯨ ꯀꯔꯤ ꯃꯔꯝꯒꯤ ꯇꯣꯛꯅꯩꯅꯣꯕꯥ ꯑꯗꯨꯒꯤ ꯃꯔꯝ
ꯑꯗꯨ ꯃꯔꯝꯗꯗꯤ ꯃꯄꯥꯗꯤ ꯍꯥꯏꯕꯗꯤ ꯀꯩꯅꯣꯅꯤꯗ ꯎꯝ ꯖꯠ ꯇꯣꯉꯥꯟ
ꯍꯥꯥ
ꯖꯥꯇꯤ ꯈꯔ ꯇꯣꯉꯥꯟꯕ
ꯑꯥꯑꯧ
ꯎꯝ ꯃꯄꯥ ꯃꯄꯥꯅꯁꯨ
ꯌꯥꯗꯕ
ꯌꯥꯗꯕ ꯍꯥꯟꯅꯗꯤ ꯃꯄꯥꯗꯤ ꯑꯗꯨꯝ ꯌꯥꯔꯝꯕꯅꯦ ꯑꯗꯣ
ꯑꯁ ꯃꯁꯥ ꯃꯁꯥ ꯌꯥꯅꯕꯗꯤ ꯌꯥꯔꯦꯗ ꯀꯅꯥꯅ
ꯍꯥꯟꯅꯗꯤ ꯃꯥꯁꯨ ꯑꯗꯨꯃꯥꯏꯅ ꯌꯥꯔꯝꯕꯅꯦꯕ
ꯑꯥ
ꯑꯗꯣ ꯑꯩꯗꯣ ꯏꯁꯤꯡꯗꯣ ꯈꯔ ꯄꯥꯏꯒꯟꯕ
ꯑꯥ
ꯑꯗꯨꯒꯤ ꯑꯁ ꯑꯗꯨ ꯏꯁꯤꯡꯗꯣ ꯄꯥꯏꯔꯨꯔꯗꯤꯀꯣ ꯑꯩꯁꯦ ꯋꯥꯁꯦ ꯗꯣꯡ ꯗꯣꯡ ꯉꯥꯡꯒꯜꯂꯦꯕ
ꯑꯥ
ꯅꯣꯡꯃꯗꯤ ꯑꯗꯨ ꯅꯣꯡꯃꯗꯤ ꯑꯗꯨꯒꯤ ꯑꯗꯨꯗꯨ ꯄꯥꯏꯔꯨꯔꯒ ꯃꯥꯒꯤ ꯏꯃꯨꯡꯒꯤ ꯋꯥꯔꯤꯗꯣ ꯑꯩꯅ ꯁꯣꯛꯄꯦ ꯑꯣꯞꯄꯦꯟꯗ ꯉꯥꯡꯂꯨꯕ
ꯑꯣ
ꯑꯗꯨ ꯅꯨꯃꯤꯠꯇꯒꯤ ꯑꯁ ꯑꯩꯁꯨ ꯉꯝꯒꯗ꯭ꯔꯥ ꯍꯥꯏꯅꯗꯤ ꯕ꯭ꯂꯣꯛꯀꯤ ꯇꯧꯕꯅꯦ ꯑꯗꯣ ꯍꯞꯇꯥ ꯑꯃ ꯇꯧꯔꯦ ꯑꯗꯣ ꯎꯍꯝ ꯀꯣꯜꯁꯨ ꯁꯨꯛꯇꯧ ꯇꯧꯕꯤꯗ꯭ꯔꯦ ꯑꯩꯅ
ꯑꯥ ꯃꯥꯅꯗꯤ ꯇꯧꯔꯛꯄ꯭ꯔꯣ
ꯃꯥ ꯇꯧꯔ ꯃꯥꯗꯤ ꯇꯧꯔꯛꯑꯦ
ꯑꯥ
ꯑꯗꯨ ꯑꯩꯅ ꯑꯁ ꯅꯣꯏ ꯕꯕꯥ ꯃꯣꯏꯅꯁꯨ ꯌꯥꯗꯕꯅꯤꯅ ꯑꯗꯨꯝ ꯀꯩꯅꯣ ꯇꯧꯔꯁꯦ ꯍꯥꯏꯅ ꯍꯥꯏꯕꯤꯔꯕ ꯑꯩꯅ
ꯑꯣ
ꯑꯗꯨꯒꯤ ꯑꯩꯁꯨꯗꯤ ꯈꯔꯗꯤ ꯁꯥꯎꯈ꯭ꯔꯦꯕ
ꯆꯍꯤ ꯃꯉꯥ ꯈꯪꯅꯕ ꯍꯥꯏꯁꯦ ꯌꯨꯝ ꯄꯥꯟꯕ ꯌꯥꯔꯕꯅꯤ ꯐꯖꯅ ꯈꯪꯅꯔꯕꯅꯤ ꯍꯥꯏꯕꯗꯤ ꯀꯅꯥ ꯀꯅꯥ ꯑꯣꯏꯔꯤꯒꯦ ꯃꯥꯒꯤ ꯋꯥꯈꯜꯒꯨꯝꯕ ꯂꯣꯏ ꯈꯪꯕ ꯌꯥꯔꯕ ꯃꯇꯝꯅꯦꯕ ꯆꯍꯤ ꯃꯉꯥ ꯈꯪꯅꯕ ꯍꯥꯏꯁꯦ
ꯇꯨ ꯊꯥꯎꯖꯟ ꯇ꯭ꯋꯦꯟꯇꯤ ꯋꯥꯟꯗ ꯈꯪꯅꯕꯅꯤꯗ
ꯑꯣ
ꯑꯗꯨꯒ ꯍꯟꯗꯛ
ꯑꯩꯁ
ꯍꯟꯗꯛ ꯆꯍꯤꯒꯤ ꯐꯦꯕꯨꯋꯥꯔꯤꯗꯣ
ꯑꯥ
ꯑꯗꯨꯗ ꯇꯣꯛꯅꯒ꯭ꯔꯕ ꯑꯗꯨ ꯃꯇꯝꯗ ꯑꯩꯈꯣꯏ ꯁ꯭ꯀꯨꯜꯗ ꯏꯁꯄꯣꯔꯠ ꯂꯩꯌꯦꯕ
ꯑꯧ
ꯑꯗꯨ ꯃꯇꯝꯗ ꯏꯃꯥꯟꯅꯕꯁꯤꯡꯒ ꯄꯨꯟꯕ ꯑꯩꯅ ꯄꯨꯜꯂꯒ ꯑꯁ ꯌꯨ ꯀꯩꯅꯣ ꯏꯁꯤꯡꯗꯣ ꯈꯔ ꯄꯥꯏꯔꯒ ꯀꯔꯤ ꯀꯔꯤꯅꯣ ꯋꯥ ꯉꯥꯡꯕꯤꯕ ꯑꯩꯅ ꯃꯥꯒꯤ ꯏꯃꯨꯡꯒꯤ ꯋꯥꯔꯤ
ꯃꯥ ꯅꯨꯡꯉꯥꯏꯇ꯭ꯔꯦꯕ ꯑꯗꯨꯗ
ꯎꯝ ꯈꯔ ꯅꯨꯡꯉꯥꯏꯇꯦ ꯑꯗꯣ ꯑꯩꯅ ꯕ꯭ꯂꯣꯛ ꯇꯧꯔꯝꯃꯦ ꯇꯧꯄꯤꯌꯦꯗꯨ
ꯑꯥ ꯑꯥ
ꯑꯥ
ꯃꯄꯥ ꯄꯁꯇꯔ ꯑꯣꯏꯕ
ꯑꯣ
ꯑꯗꯨ ꯍꯣꯏ ꯃꯄꯥ ꯃꯅꯥꯎꯅꯨꯄꯤ ꯑꯃ ꯂꯩꯌꯦ ꯃꯅꯥꯎꯅꯨꯄꯤ ꯑꯃꯗꯣ ꯃꯩꯇꯩꯗ ꯃꯌꯨꯝ ꯄꯥꯟꯕ ꯃꯌꯨꯝ ꯄꯥꯟꯕꯗꯣꯑꯣ ꯂꯥꯏꯅꯤꯡ ꯂꯥꯏꯁꯣꯟꯜꯗꯣ ꯇꯣꯉꯥꯟꯕꯅꯤꯅꯀꯣ ꯃꯄꯥꯗꯣ ꯁꯥꯎꯈ꯭ꯔꯦ ꯑꯗꯨꯒ ꯑꯩ ꯑꯩꯁꯨ ꯑꯩꯒꯤ ꯃꯗꯨ ꯅꯨꯄꯤꯗꯨꯒꯁꯨ ꯂꯥꯏꯅꯤꯡꯗꯤ ꯈꯔꯗꯤ ꯇꯣꯡꯉꯥꯜꯂꯦꯕ
ꯑꯥ
ꯑꯗꯨꯒꯤ ꯃꯄꯥꯁꯨ ꯌꯥꯗꯕ ꯍꯥꯟꯅꯗꯤ ꯌꯥꯔꯝꯕꯅꯦ ꯑꯗꯣ ꯀꯣꯟꯅꯗꯤ ꯑꯗꯨꯝ ꯌꯥꯔꯛꯇ꯭ꯔꯕ
ꯑꯆꯥ ꯆꯥ
ꯑꯩꯁꯨ ꯑꯩꯈꯣꯏ ꯕꯥ ꯃꯣꯏꯁꯨ ꯎꯝ ꯑꯩꯈꯣꯏꯕꯨ ꯑꯩꯁꯨ ꯂꯥꯁꯅꯦꯕ ꯑꯩꯈꯣꯏꯒꯤ ꯐꯦꯃꯤꯂꯤꯗ ꯈ꯭ꯋꯥꯏꯗꯒꯤ ꯑꯉꯥꯡꯅꯦꯕ ꯑꯗꯣ ꯑꯩꯈꯣꯏꯕ ꯃꯣꯏꯁꯨ ꯅ ꯅꯨꯄꯤ ꯊꯤꯔꯗꯤ ꯈꯔ ꯂꯦꯝꯅ ꯊꯤꯅꯤꯡꯕꯗꯣ
ꯑꯥ ꯑꯣ
ꯑꯗꯨꯒꯤ ꯇꯧꯕꯅꯦ ꯑꯗꯨꯕꯨ ꯃꯣꯏ ꯅꯨꯄꯤꯒꯤ ꯏꯃꯨꯡꯗꯨꯅꯗꯤ ꯀꯥꯅꯣ ꯆꯦꯟ ꯍꯣ ꯃꯄꯥꯅ ꯌꯥꯗ꯭ꯔꯕꯅꯤꯅ ꯆꯦꯟꯕꯗꯤ ꯆꯦꯟꯗ꯭ꯔꯗꯤ ꯎꯄꯥꯏ ꯂꯩꯇ꯭ꯔꯦꯗꯅ
ꯍꯣꯏ ꯍꯣꯏ ꯍꯣꯏ
ꯎꯝ ꯃꯄꯥꯅ ꯌꯥꯗꯕꯅꯤꯅꯗꯤ ꯏꯃꯨꯡ ꯑꯅꯤꯗꯤ ꯌꯥꯅꯔꯔꯣꯏꯕ
ꯑꯗꯨꯒꯤ ꯑꯁ ꯑꯩꯁꯨ ꯇꯣꯛꯑꯁꯤꯔꯅ ꯈꯟꯅ ꯈꯟꯅꯒ ꯆꯍꯤ ꯑꯃ ꯑꯗꯨꯝ ꯈꯜꯂꯒ ꯂꯩꯕꯅꯦ ꯑꯗꯨ ꯂꯥꯁꯇꯗꯤ ꯑꯦ ꯑꯗꯨꯨꯝ ꯇꯣꯛꯅꯈ꯭ꯔꯦꯗ ꯃꯔꯛ ꯃꯔꯛꯇꯗꯤ ꯑꯗꯨꯝ ꯅꯤꯡꯁꯤꯡꯉꯤꯗ ꯎꯝ ꯑꯗꯨꯕꯨ ꯑꯁ ꯃꯔꯛ ꯃꯔꯛꯇ ꯎꯝ ꯆꯍꯤ ꯃꯉꯥꯅꯦꯕ ꯎꯝ
ꯑꯗꯨꯅ ꯅꯤꯡꯁꯤꯡꯗ꯭ꯔꯗꯤ
ꯑꯝ ꯑꯁ
ꯍꯥꯏꯕꯗꯤ ꯋꯥꯔꯤ ꯁꯥꯟꯅꯕꯒꯨꯝꯕꯀꯣ
ꯎꯝ ꯍꯥꯟꯅꯗꯤ ꯃꯄꯥꯟ ꯂꯣꯝꯗ ꯂꯩꯕꯅꯦꯕ ꯑꯩꯁꯦ
ꯎꯝ
ꯃꯌꯥꯡ ꯃꯌꯥꯡ ꯃꯅꯥꯛꯇ
ꯑꯥ
ꯃꯌꯥꯡꯒꯤ ꯂꯝꯗ ꯑꯗꯣ ꯑꯁ ꯍꯜꯂꯛꯄ ꯀꯥꯟꯗ ꯎꯅꯕꯁꯦ ꯑꯁ ꯌꯥꯝꯅ ꯍꯔꯥꯎꯕꯖꯥꯠꯅꯦꯍꯦ
ꯑꯥ